ꯑ
ꯇꯥꯔꯕꯣ
ꯇꯥꯥꯏꯔꯦ ꯇꯥꯏꯦ ꯑꯗꯨꯒꯅꯦ ꯏꯁꯇ꯭ꯔꯦꯠꯅꯔꯗꯣ
ꯑꯥ
ꯑꯗꯨꯗꯨꯁꯨ ꯑꯐꯕ ꯑꯣꯏꯔꯝꯕꯖꯥꯠꯅꯦꯕ
ꯑꯥ
ꯑꯗꯨꯏ ꯑꯣꯏꯔ ꯃꯥꯜꯂꯦ
ꯑꯣꯏꯔꯝꯒꯅꯤꯌꯦ
ꯅꯔꯗꯣ ꯑꯝꯇ ꯂꯩꯅꯤꯡꯉꯤꯅꯦ ꯍꯦ
ꯑꯩꯁꯨ ꯂꯩꯅꯤꯡꯉꯤꯅꯦ ꯑꯝꯇ
ꯐꯍ ꯂꯩ
ꯅꯪ ꯈꯣꯟꯖꯦꯜꯗꯣ ꯇꯥꯗ꯭ꯔꯦꯅꯦ
ꯅꯪꯗꯤ ꯐꯣꯟ ꯍꯥꯟꯅ ꯂꯩꯒꯤꯁꯦ ꯍꯥꯏꯕ ꯅꯪꯗꯤꯅꯦ ꯐꯣꯟ ꯍꯥꯟꯅ ꯂꯩꯈꯤꯁꯦ ꯍꯥꯏꯕ
ꯃꯥꯅꯦ ꯐꯣꯟ ꯍꯥꯟꯅ ꯂꯩꯇ꯭ꯔꯗꯤ ꯑꯩ ꯁꯨꯛꯌꯥ ꯃꯛ ꯌꯥꯗ꯭ꯔꯦꯕ ꯑꯩ ꯐꯣꯟꯁꯦ ꯑꯃꯨꯕꯅ ꯂꯩꯕꯤꯒꯦ ꯍꯥꯏꯔꯤ ꯀꯥꯟꯗꯨꯗ ꯇꯥꯠ ꯄꯥꯠ ꯇꯧꯗꯅ ꯂꯩꯍꯜꯂꯝꯗꯧꯅꯦ ꯑꯩꯁꯦ
ꯑꯗꯨ ꯅꯨꯡꯉꯥꯏ ꯅꯨꯡꯉꯥꯏꯔꯣꯏ
ꯑꯗꯨꯅꯦ ꯃꯤꯅ ꯋꯥ ꯃꯊꯛꯇ ꯉꯥꯡꯅꯕ ꯊꯕꯛꯅꯦꯕ ꯇꯜꯂꯦꯕ ꯑꯗꯨꯃꯥꯏꯅꯀ ꯇꯧꯕꯗꯣ
ꯑꯗꯨ ꯈꯜꯂꯒ ꯑꯩ ꯂꯨꯄꯥ ꯑꯃꯇ ꯍꯥꯞꯍꯟꯗꯦ
ꯇꯟꯇ꯭ꯔ
ꯇꯟꯈ꯭ꯔꯕ ꯊꯕꯛꯅꯦ
ꯀꯅꯥꯒꯨꯝꯕ ꯑꯃ ꯑꯣꯏꯔꯗꯤ ꯇꯧꯒꯔꯥꯅꯤ
ꯑꯩ ꯀꯅꯥꯒꯨꯝꯕ ꯑꯃ ꯑꯣꯏꯗꯤ ꯂꯩꯍꯟꯒ꯭ꯔꯗꯕꯅꯤ ꯑꯩꯈꯣꯏꯗꯤ ꯇꯜꯂꯦꯕ ꯃꯤꯅ ꯐꯅ ꯂꯩꯕꯤꯒꯦ ꯍꯥꯏꯔꯁꯨ ꯑꯩꯈꯣꯏ ꯇꯜꯂꯦꯕ ꯂꯩꯍꯟꯕꯒ
ꯃꯥꯏ ꯉꯁꯤ ꯂꯩꯕꯗꯣ ꯑꯗꯨꯗ ꯑꯩꯅ ꯑꯃ ꯍꯥꯞꯄꯦꯕ ꯑꯩꯅ ꯍꯥꯞꯄꯅꯤ ꯀꯩꯁꯨ ꯀꯥꯏꯗꯦ ꯃꯤꯅ ꯍꯥꯞꯄ ꯂꯔꯛꯄꯗꯨꯗꯤ ꯋꯥ ꯃꯊꯪ ꯊꯪꯉꯛꯀꯅꯦꯕ
ꯃꯥꯅꯦ
ꯑꯗꯣ ꯅꯪ ꯀꯥꯀꯥꯗꯗꯤ ꯍꯥꯏꯔꯝꯃꯕꯣ
ꯃꯥꯏ ꯃꯃꯥꯡꯃꯛꯇꯗꯅꯦ ꯗꯨꯞ ꯂꯥꯎꯅ ꯏꯁꯤꯡ ꯃꯅꯨꯡ ꯇꯥꯈ꯭ꯔꯤꯁꯦ ꯐꯣꯟ ꯈꯔ ꯂꯩꯔꯒ ꯌꯥꯔꯛ ꯇ꯭ꯔꯦ ꯍꯥꯏꯕꯗ ꯑꯗꯨꯝ ꯀꯩꯏꯝ ꯍꯥꯏꯔꯣꯏ
ꯑꯣ
ꯍꯧꯖꯤꯛꯄꯨꯗꯤꯅꯦ ꯂꯣꯏꯅ ꯌꯥꯈ꯭ꯔꯦꯕ ꯈꯪꯉꯕ ꯑꯩꯅ ꯅꯍꯥꯟ ꯐꯤꯡꯒꯔ ꯄ꯭ꯔꯤꯟ ꯌꯥꯗ ꯐꯤꯡꯒꯔ ꯄ꯭ꯔꯤꯟ ꯌꯥꯗꯦꯅ ꯍꯥꯏꯔꯝꯗ꯭ꯔꯥ
ꯑꯥ
ꯑꯗꯨꯁꯨ ꯇꯥꯕ꯭ꯔꯥ
ꯇꯥꯏ ꯇꯥꯏꯌꯦ ꯍꯥꯏꯔꯛꯑꯣ ꯑꯗꯨꯝ
ꯑꯩꯅ ꯅꯍꯥꯟ ꯐꯤꯡꯒꯔ ꯄ꯭ꯔꯤꯟ ꯌꯥꯗꯦꯅ ꯍꯥꯏꯔꯝꯕꯗꯨꯁꯨ ꯅꯣꯡꯃ ꯅꯤꯅꯤ ꯂꯩꯔꯒ ꯑꯩꯅ ꯑꯥ ꯀꯔꯤ ꯔꯤꯕꯨꯠ ꯑꯃꯨꯛ ꯇꯧꯊꯣꯛꯑꯒ ꯇꯧꯕꯗ ꯐꯤꯡꯒꯔ ꯄ꯭ꯔꯤꯟꯗꯨꯨꯁꯨ ꯌꯥꯊꯣꯛꯈ꯭ꯔꯦꯕ
ꯗꯥꯎꯁꯦ
ꯂꯩꯔꯅꯣ ꯍꯥꯏꯅ ꯇꯝꯃꯕ꯭ꯔꯥ ꯀꯩꯅꯣꯝ ꯇꯧꯔꯦꯕ
ꯑꯗꯣ ꯌꯥꯗꯦꯅ ꯈꯪꯍꯧꯕꯅꯤꯅꯅꯦ ꯑꯃꯨꯛ ꯌꯥꯅꯤ
ꯑꯃꯨꯕꯅꯗꯤ ꯁꯥꯝꯁꯪ ꯑꯣꯏꯅ ꯂꯩꯌꯣ ꯁꯥꯝꯁꯪ ꯂꯩꯌꯣ ꯍꯥꯏ ꯀꯟꯅ ꯇꯧꯍꯧꯕꯅꯤ
ꯍꯣꯏ ꯐꯩꯌꯦ ꯑꯗꯣ ꯅꯪ ꯀꯔꯝꯕ ꯄꯥꯝꯒꯦ
ꯏꯁꯁ ꯑꯩꯁꯦ ꯑꯥꯏꯐꯣꯟ ꯄꯥꯝꯃꯤꯃꯦ ꯀꯩꯅꯣ ꯑꯥꯏ ꯐꯣꯟꯗ ꯂꯦꯝꯗ꯭ꯔꯣ
ꯂꯦꯝꯃꯦ ꯑꯗꯨꯅꯦ ꯅꯪꯅ ꯍꯥꯏ ꯑꯩꯅ ꯅꯪꯅ ꯄꯥꯝꯖꯗ꯭ꯔꯒꯗꯤ ꯍꯥꯏꯔꯤꯕ ꯂꯩꯔꯤꯉꯩꯗ ꯑꯃ ꯑꯗꯨ ꯂꯩꯍꯧꯕꯅ
ꯐꯩꯌꯦ
ꯑꯩꯁꯦ ꯐꯤꯁꯨ ꯂꯩꯅꯤꯡꯕꯅꯤꯅꯦ ꯇꯧꯔꯤꯁꯦ ꯐꯤ ꯀꯥꯡ ꯅꯪꯅꯕ ꯐꯤꯁꯦ ꯂꯩꯗꯕ ꯌꯥꯗ꯭ꯔꯕ ꯑꯩꯁꯦ
ꯀꯩꯒꯤ ꯐꯤ
ꯀꯥꯡꯒꯤ ꯐꯤ ꯀꯥꯡꯗ ꯏꯟꯅꯕ ꯐꯤ
ꯀꯅꯥ ꯀꯅꯥ ꯂꯥꯛꯅꯤ ꯍꯥꯏꯒꯦ
ꯀꯅꯥꯝ ꯂꯥꯛꯑꯣꯏꯌꯦ ꯑꯈꯣꯏ ꯀꯥꯡ ꯈꯨꯔꯨꯝꯕ ꯆꯠꯁꯦ ꯍꯥꯏꯗꯨꯗꯤ
ꯑꯣ ꯑꯗꯨꯗꯤ ꯋꯥꯏꯅꯔꯥ ꯏꯜꯂ ꯂꯣꯏꯔꯦ ꯀꯩꯅꯣ ꯑꯦ
ꯑꯩꯒꯤꯕꯨꯗꯤ ꯄꯣꯔꯛꯑꯦ ꯄꯣꯔꯛꯑꯒꯁꯨ ꯃꯣꯏꯗ ꯁꯨꯠꯁꯨ ꯂꯧꯅ ꯐꯤ ꯀꯥꯡꯒꯤ ꯅꯠꯇ꯭ꯔꯁꯨ ꯐꯤ ꯁꯨꯠ ꯂꯧꯗꯧ ꯂꯩꯕ
ꯁꯨꯠꯁꯨ ꯑꯗꯒꯤ ꯐꯤ ꯈꯛꯇꯪꯁꯨ ꯑꯗꯨꯒꯤ
ꯑꯩꯅ ꯍꯥꯏꯗꯧꯗꯤꯅꯦ ꯐꯤꯗꯨꯗꯤ ꯅꯪ ꯌꯨꯝꯗ ꯃꯃꯥ ꯍꯣꯏꯗ ꯂꯩꯕ ꯌꯥꯕ ꯄꯣꯠꯅꯦ ꯍꯥꯏꯕ
ꯍꯨꯃ ꯃꯃꯥ ꯍꯣꯏ ꯍꯣꯏꯅꯅꯦ ꯂꯩꯗꯣꯔꯤꯁꯦ
ꯑꯣ ꯅꯪ
ꯍꯥꯥ
ꯅꯪꯅ ꯄꯨꯊꯣꯛꯀꯅꯣ ꯍꯥꯏꯕ
ꯑꯩ ꯄꯨꯊꯣꯛꯄ ꯅꯠꯇꯦ ꯃꯃꯥ ꯂꯩꯗꯧꯕꯅꯦ
ꯍꯣꯏꯃ ꯋꯥꯒ꯭ꯔꯦꯗꯀꯣ
ꯂꯣꯏꯔꯕꯥ
ꯂꯣꯏꯗꯤ ꯂꯣꯆꯁꯜꯂꯛꯑꯦ ꯑꯩꯁꯦ ꯉꯁꯥꯏ ꯕꯕꯥꯗꯣ ꯅꯨꯡꯉꯥꯏꯇꯗꯅ ꯈꯣꯡꯎꯞꯇꯨ ꯂꯩꯕ ꯆꯠꯂꯨꯕ
ꯎꯝ ꯑꯩꯗꯤ ꯅꯪ ꯆꯠ ꯆꯠꯄꯗꯨꯗ ꯅꯣꯏ ꯀꯩꯅꯣꯒ ꯆꯠꯃꯤ ꯆꯠꯃꯤꯟꯅꯕꯗꯗꯤ ꯒꯥꯔꯤꯗꯒ ꯆꯠꯂꯤꯕꯣꯏ ꯅꯤꯡꯉꯨꯔꯦ
ꯀꯒꯥꯔꯤ ꯅꯠꯇꯦꯅꯦꯍꯦ ꯈꯣꯡ ꯈꯣꯡꯉꯅꯤ ꯂꯣꯏꯅ
ꯑ ꯋꯥꯕ ꯂꯣꯏꯔꯅꯤ ꯑꯩꯗꯤ ꯒꯥꯔꯤꯗꯒ ꯆꯠꯂꯤꯕꯣꯏꯅꯤꯅꯦ
ꯅꯇꯦꯗ ꯕꯁꯇ ꯕꯁꯇ
ꯑꯣ
ꯒꯥꯔꯤ ꯂꯩꯇꯦꯕ ꯒꯥꯔꯤꯗꯣ ꯒꯥꯔꯤ ꯑꯆꯧꯕ ꯃꯊꯪꯁꯤꯡ ꯂꯩꯅꯤꯌꯦ
ꯎꯝ
ꯑꯗꯨꯅ ꯍꯥꯏꯔꯝꯃꯤꯅꯦ ꯑꯃ ꯍꯧꯖꯤꯛ ꯂꯥꯛꯑꯝꯕꯗꯣ
ꯎꯝ
ꯃꯃꯥꯏꯗꯣ ꯄꯥꯛꯊꯣꯛꯑꯝꯃꯦ ꯑꯩ ꯑꯗꯒꯤ ꯑꯃ ꯅꯍꯥꯟ ꯕꯣꯔꯥ ꯆꯥꯕꯗꯨꯗ ꯊꯦꯡꯅꯩꯌꯦ ꯑꯗꯨꯒ ꯑꯃ ꯑꯇꯦꯟꯕꯗꯣ
ꯎꯝ
ꯑꯗꯨꯁꯨ ꯀꯔꯤꯅꯣꯅꯦ ꯐꯣꯟꯗ ꯎꯕꯗꯨꯅ ꯈꯤꯇꯪ ꯌꯦꯡꯕ ꯌꯥꯕ ꯑꯣꯏꯅꯤꯉ ꯑꯅꯤ ꯃꯛ ꯑꯝꯇ ꯍꯦꯛ ꯌꯥꯍꯧ ꯗꯦ
ꯑ ꯍ ꯍ ꯍꯣ
ꯑꯗꯨꯒ ꯃꯥ ꯍꯥꯏꯅꯦ ꯑꯅꯣꯏꯕ ꯃꯤꯁꯦ ꯃꯤꯒꯤꯁꯨ ꯆꯥꯕꯗ ꯀꯩꯁꯨ ꯈꯟꯗꯕꯅꯦ ꯄꯪꯆꯥꯥ ꯆꯥꯅꯤꯡꯕꯅꯦ ꯄꯩꯁꯥꯁꯨ ꯄꯥꯝꯃꯨꯗꯕꯅꯦ ꯂꯨ ꯅꯥꯅꯤꯁꯨ ꯈꯪꯗꯕꯅꯦ ꯂꯨ ꯅꯥꯅꯤꯁꯨ ꯈꯪꯗꯕꯅꯦꯅ ꯍꯥꯏꯔꯛꯏꯕ
ꯇꯧꯁꯨ ꯇꯧꯔꯤꯗꯨꯅꯤ ꯃꯤ ꯍꯟꯅ ꯌꯦꯡꯗ꯭ꯔ ꯃꯊꯟꯇꯩ ꯈꯜꯂꯒ ꯖꯣꯕ ꯖꯣꯕ ꯖꯣꯕ ꯆꯥꯁꯤꯟꯗꯅ
ꯎꯝ ꯑꯩꯅ ꯅꯪ ꯀꯃꯥꯏꯅ ꯈꯪꯉꯤꯅꯣ ꯍꯥꯏꯕ ꯑꯔꯣꯏꯕ ꯃꯤꯁꯦ ꯌꯥꯝ ꯇꯧꯒꯟꯕꯅꯦ ꯑꯩ
ꯅꯣꯏꯔꯗꯤ ꯇꯜꯂꯤꯗꯅ ꯑꯗꯨ ꯅꯅꯤ
ꯎꯝ ꯃꯤꯒꯤ ꯈꯟꯗꯅꯦ ꯆꯣ ꯆꯣ ꯆ
ꯄꯩꯁꯥ ꯄꯩꯁꯥꯁꯨ ꯄꯥꯝꯃꯨꯕ ꯂꯩꯇꯕ ꯈꯔꯗꯤ ꯃꯥꯗꯤ ꯄꯥꯝꯃꯨꯕ ꯂꯩꯌꯦ
ꯆꯥꯕꯩꯗꯤ ꯄꯥꯃꯨꯗꯦ
ꯑꯗꯨꯁꯨ ꯃꯥ ꯈꯇꯪꯒꯤ
ꯎꯝ ꯎꯝ ꯃꯊꯟꯗꯒꯤꯗ ꯍꯣꯏ ꯏꯃꯨꯡꯒꯤꯗ
ꯑꯥ ꯃꯣꯏ ꯈꯇꯪꯒꯤꯗ
ꯑꯩꯁꯦ ꯃꯤꯡꯒꯗꯣ ꯀ ꯀꯧ ꯂꯥꯛꯄꯗ ꯏꯁꯤ ꯀꯥꯑꯒ ꯍꯕ ꯈꯪꯕ꯭ꯔꯥ ꯉꯔꯥꯡ ꯑꯩꯅ ꯌꯥꯝ ꯀꯟꯅ ꯅꯥꯗꯅ ꯂꯩ ꯑꯗꯨꯅꯅꯦ ꯃꯥꯏ ꯋꯥꯔꯤꯁꯦ ꯉꯥꯛꯇꯤ ꯍꯦꯛꯇ ꯑꯩꯅ ꯀ ꯀꯤꯇꯔꯗꯕ
ꯃꯥ ꯋꯥꯔꯤ ꯑꯣꯏ ꯇꯥꯎ ꯑꯣꯂꯥꯏꯔꯤꯕ
ꯃꯥꯏ ꯋꯥꯔꯤꯁꯤꯅ ꯑꯗꯨ ꯇꯧꯅꯨ ꯈꯣꯠꯅꯨ ꯑꯩ ꯑꯩꯁꯨ ꯏꯃꯥꯟꯅꯕꯤꯅ ꯅꯨꯡꯉꯥꯏꯇꯗꯅ ꯍꯥꯏꯔꯦꯕꯀꯣ
ꯅꯪ ꯀꯔꯤꯁꯨ ꯍꯥꯏꯔꯨꯔꯅꯣ ꯅꯪ ꯅꯪꯅꯒ ꯍꯥꯏꯔꯤ ꯃꯌꯥꯝꯗꯣ ꯃꯥ ꯀꯩꯁꯨ ꯅꯥ ꯆꯨꯡꯕ ꯅꯠꯇꯦ ꯍꯧꯖꯤꯛꯁꯨ ꯇꯧꯔꯝꯃꯤꯗꯨ ꯎꯗ꯭ꯔꯥ ꯃꯥꯗꯤ ꯕ꯭ꯔꯦꯟꯋꯥꯁ ꯇꯧꯈ꯭ꯔꯕꯅꯤ ꯀꯩꯅꯣꯅ ꯕ꯭ꯔꯦꯟꯋꯥꯁ ꯇꯧꯈ꯭ꯔꯕꯅꯦ
ꯑꯗꯨꯅꯦ ꯑꯗꯨ ꯑꯗꯨꯒꯅꯦ ꯀꯞꯄꯒ
ꯍꯥꯏꯔꯨ ꯅꯨꯕ
ꯀꯞꯄꯒ ꯐꯣꯟ ꯇꯧꯔꯅꯤꯕ ꯈ꯭ꯔ ꯃꯤꯒꯤ ꯁꯣꯅ ꯇꯧꯖꯩꯅꯦ ꯅꯪꯁꯨ ꯈꯤꯇꯪ ꯈꯜꯂꯨ ꯅꯪꯁꯨ ꯈꯤꯇꯪ ꯁꯣꯏꯌꯦ ꯈꯣꯠꯂꯦꯅ ꯍꯥꯏꯕ ꯈꯪꯕ꯭ꯔꯥ ꯑꯁ ꯑꯩ ꯄꯋꯥ ꯂꯧꯗꯦ ꯗꯔꯀꯥꯔ ꯇꯥꯗꯦ ꯃꯥ ꯌꯧꯗ꯭ꯔꯁꯨ ꯑꯩ ꯍꯤꯡꯕ ꯉꯝꯃꯦ ꯀꯥꯏꯅ ꯈꯪꯕ꯭ꯔꯥ
ꯑꯦ
ꯍꯥꯎꯅꯤꯡꯃꯟꯗꯅ ꯃꯣ ꯃꯣ ꯆꯥꯊꯣꯛꯑꯔ ꯐꯥꯔꯦ ꯀꯩꯁꯨ ꯇꯧꯔꯔꯣꯏ ꯍꯧꯖꯤꯛꯇꯤ ꯏꯊꯟꯇ ꯂꯩꯕ ꯉꯝꯃꯤ ꯀꯩꯅꯣ ꯑꯩ ꯃꯥ ꯍꯥꯏ ꯃꯦ
ꯑꯩꯃꯥ ꯑꯗꯨꯗꯤ ꯂꯩꯔꯣ ꯂꯩꯔꯣ ꯐꯔꯦ ꯑꯗꯨꯗꯤ ꯄꯥꯛꯗꯣ ꯇꯝꯃꯛꯑꯅꯨꯀꯣ ꯍꯥꯏꯅ ꯐꯣꯡꯅ ꯍꯥꯏꯒꯗꯕꯅꯦ ꯑꯗꯨꯗꯤ
ꯑꯩꯅ ꯍꯧꯖꯤꯛ ꯍꯥꯟꯅ ꯂꯥꯛꯄꯗ ꯍꯥꯏꯔꯤꯗꯣ ꯅꯪ ꯄꯥꯎꯗꯣ ꯇꯝꯃꯛꯑꯅꯨ ꯑꯩꯅꯦ ꯅꯨꯡꯁꯤꯗꯝꯅ ꯂꯣꯏꯔꯦ ꯍꯥꯏꯕ ꯍꯥꯏꯗꯤ ꯀꯥꯏꯅꯍꯟꯅꯤꯡꯕꯩ ꯋꯥ ꯅꯠꯇꯕ ꯑꯩꯅ ꯐꯖꯅ ꯊꯦꯝꯃꯤꯉꯩꯗꯨꯗ ꯑꯁ ꯍꯥꯎꯔ ꯉꯥꯡꯉꯅꯤ ꯑꯩꯉꯣꯟꯗꯒ ꯑꯔꯥꯝ ꯀꯩꯅꯣ ꯇꯧ ꯇꯥꯔꯒ ꯑꯗꯨꯒ ꯅꯣꯡꯉꯥꯟꯕꯒꯥ ꯑꯃꯨꯛ
ꯃꯣꯏꯁꯦ ꯑꯃꯠꯇꯅꯦꯕ ꯉꯍꯥꯛꯀꯤ ꯁꯥꯎꯅꯤꯡꯕꯗ ꯄꯉꯥꯡ ꯉꯥꯡꯕꯅꯦꯕ
ꯍꯣꯏꯃꯦ ꯑꯗꯣ ꯃꯃꯥꯟꯅꯕꯤꯗ ꯏꯀꯥꯏꯗꯕ ꯖꯥꯠꯂꯥꯑꯕ ꯑꯗꯥꯏꯟ ꯉꯥꯛꯊꯣꯛꯎꯔꯤꯗꯣ
ꯀꯅꯥꯅ ꯈꯪꯕꯅꯣ
ꯃꯈꯣꯟ ꯍꯧ ꯇꯥꯔꯝꯅꯤꯅꯦ ꯑꯣꯛꯇꯣꯕꯔꯁꯦ
ꯑꯥ ꯇꯥꯏ ꯈꯔ
ꯑꯩꯒꯤ ꯑꯩꯒꯤ ꯇꯦꯕ꯭ꯂꯦꯠꯇꯒꯤ ꯇꯧꯕꯗꯤꯅꯦ ꯌꯥꯝ ꯍꯧꯅ ꯇꯥꯖꯥꯅꯤ ꯈꯪꯕ꯭ꯔꯥ
ꯇꯥꯅꯤꯌꯦ ꯅꯪ ꯇꯦꯕ꯭ꯂꯦꯠꯇꯨꯗꯒꯤ ꯑꯩꯈꯣꯏꯗꯗꯤ ꯌꯥꯝ ꯀꯟꯅ ꯍꯧꯅ ꯇꯥꯗꯦꯕ
ꯑꯥ ꯑꯩ ꯕꯨꯗꯤ ꯃꯌꯥꯝ ꯍꯧꯅ ꯇꯥꯕ
ꯑꯁꯝ ꯑꯉꯥꯎꯕꯅꯁꯨ ꯂꯣꯏꯔꯦ ꯀꯣꯛꯁꯦ ꯑꯁꯤꯖꯦ ꯇꯠꯈ꯭ꯔꯀꯥꯟꯗ ꯑꯩ ꯑꯃꯨꯛ ꯇꯧꯔꯛꯀꯦ
ꯇꯧꯔꯣ ꯇꯧꯔꯣ
ꯉꯁꯤ ꯈꯦꯛꯇꯅꯦ ꯌꯥꯔꯤꯁꯦ ꯉꯔꯥꯡ ꯅꯨꯃꯤꯠ ꯆꯨꯞꯄꯁꯨꯨꯛꯌꯥ ꯌꯥꯗꯦꯅꯦ ꯐꯣꯟ ꯇꯧꯕꯕꯣ
ꯌꯥꯗꯤ ꯏꯕꯅꯤ ꯌꯦꯡꯉꯝꯃꯤꯗꯣ
ꯑꯗꯨꯅꯦ
ꯑꯩꯒꯤ ꯐꯣꯟꯗ ꯐꯣꯇꯣ ꯌꯥꯎꯕꯗꯣ ꯅꯪꯁꯦ ꯉꯁꯥꯏꯖꯦ
ꯀꯅꯥꯅ
ꯑꯃꯗꯨꯅ ꯑꯗꯨꯗ ꯀꯅꯥꯅꯣꯁꯦ ꯍꯥꯏ ꯑꯩꯅ ꯅꯪꯅꯦ ꯍꯥꯏꯕ ꯁꯨꯃꯥꯏ ꯆꯥꯎꯔꯕ꯭ꯔꯥꯌꯦ
ꯑꯦ ꯏꯃꯥ ꯑꯩꯕꯨ ꯑꯉꯥꯡ ꯃꯆꯥꯗꯧꯅ
ꯁꯨꯃꯥꯏꯅ ꯆꯥꯎꯔꯕ꯭ꯔꯥ ꯑꯌꯦ ꯑꯩꯅ ꯑꯩ ꯏꯅꯥꯎ ꯄꯤꯅꯦꯒꯥ ꯍꯥꯏ ꯑꯩ ꯏꯅꯥꯎꯄꯤꯅꯦꯒꯥ ꯍꯥꯏꯕꯗꯨꯗ ꯄꯤꯇꯨ ꯄꯤꯛꯑꯝꯗꯣꯏ ꯅꯤꯡꯖꯥꯅꯦ
ꯑꯥ
ꯑꯗ ꯑꯩꯅ ꯆꯥꯎꯔꯦ ꯀꯔꯤꯗꯣ ꯁꯨꯃꯥꯏꯅꯅꯦ ꯑꯗꯨꯝ ꯑꯣꯏꯔꯤꯁꯦ ꯀꯩꯅꯣ ꯑꯩ ꯎꯁꯤꯁꯨ ꯀꯥꯏ
ꯀꯔꯥꯏꯗꯥ ꯄꯤꯛꯅ ꯎꯔꯤꯕ ꯃꯥꯅ ꯑꯩꯗꯤ
ꯈꯪꯗꯦ ꯁꯨꯃꯥꯏꯟ ꯆꯥꯎꯔꯕ ꯍꯥꯏꯔꯦ
ꯁꯨꯃꯥꯏꯟ ꯆꯥꯎꯔꯕ ꯀꯥꯏꯗꯅ ꯑꯦ ꯑꯦ ꯑꯦ ꯅꯣꯛꯇꯧꯇꯥ ꯉꯥꯏꯔꯦ
ꯑꯩ ꯑꯗꯨꯃꯥꯏꯟ
ꯅꯣꯡꯃꯥ ꯑꯝꯇꯥ ꯐꯖꯅ ꯆꯠꯂꯒ ꯃꯃꯥꯡꯗ ꯆꯞ ꯂꯥꯎ ꯂꯦꯞꯄꯨꯗꯥ ꯌꯥꯔꯣꯏ
ꯑꯥ
ꯇꯠꯈꯤꯗꯣꯔꯦꯍꯦ ꯆꯠꯇꯣꯔꯦ ꯇꯠꯂꯥ ꯇꯧꯔꯣ
ꯍꯣꯏꯅꯦ ꯍꯣꯏ ꯃꯁꯥꯅ ꯇꯠꯆꯈ꯭ꯔꯖꯅꯨ
ꯇꯠꯄ ꯉꯥꯏꯔꯁꯦ